ꯃꯔꯔꯤꯕ ꯀꯃꯥꯏ ꯇꯧꯔꯒꯦ
ꯅꯨꯡꯉꯥꯏꯔꯤꯌꯦ ꯑꯗꯣ ꯑꯩꯆꯦ ꯅꯪꯉꯣꯟꯅ ꯀꯩꯩꯅꯗ ꯍꯪꯒꯦꯩꯅ ꯇꯧꯕꯅꯤꯅꯦ
ꯑꯧ ꯌꯥꯏꯌꯦꯦ ꯍꯪꯉꯨ ꯀꯩꯅꯣ
ꯅꯪ ꯉꯁꯥꯏ ꯑꯩꯈꯣꯏꯗ ꯂꯥꯛꯑꯝꯃꯤꯌꯦ ꯑꯪꯒꯨꯔ ꯄꯤꯔꯝꯃꯤꯌꯦ
ꯑꯥ
ꯑꯗꯣ ꯑꯩ ꯁꯨ ꯑꯃ ꯆꯥꯔꯡꯉꯦ ꯑꯁ ꯍꯥꯎꯕꯅ ꯂꯣꯏꯔꯝꯃꯦ ꯑꯩꯗꯤ ꯄꯤꯟ꯭ꯔꯦ ꯑꯗ ꯂꯩꯇ꯭ꯔꯕꯣ
ꯑꯩꯈꯣꯏ ꯃꯥꯅ ꯃꯥ ꯂꯥꯏ ꯈꯨꯔꯝꯕꯗ ꯍꯥꯞꯅꯤꯅ ꯆꯔꯣꯡ ꯑꯃ ꯑꯅꯤꯗꯤ ꯈꯥꯛꯏꯕꯅꯦ ꯑꯗꯨꯒ ꯃꯅꯨꯡꯗ ꯑꯃ ꯑꯃ ꯑꯅꯤꯒꯨꯝꯕ ꯁꯨꯃꯥꯏꯅ ꯍꯤꯛꯅꯤꯡꯉꯥꯏꯒꯨꯝꯕꯗꯤ ꯂꯩꯔꯝꯒꯗ꯭ꯔꯥꯅ
ꯃꯠꯇꯒ ꯄꯤꯔꯛꯇ ꯌꯥꯗ꯭ꯔꯦ ꯍꯥꯏꯗꯤꯅꯦ ꯑꯁ ꯍꯩꯖꯤꯡ ꯐꯥꯕꯒꯤ ꯀꯔꯤ ꯈꯨꯍꯥꯎꯅꯣ ꯁꯨꯛꯃꯦꯟ ꯍꯦꯛ ꯄꯦꯟꯗꯦ ꯃ ꯅꯍꯥꯟꯒꯩ ꯆꯥꯕꯗꯨꯒ ꯁꯨꯛꯃꯥꯟꯅ ꯍꯦꯛ ꯃꯥꯟꯅꯗꯦꯁꯦ
ꯑꯩꯅꯗꯤ ꯑꯩꯅꯗꯤ ꯍꯥꯏꯖꯕꯅꯦꯕ ꯑꯪꯒꯨꯔꯁꯦ ꯁꯨꯃꯥꯏꯅ ꯖꯨꯟ ꯊꯥꯗ ꯆꯥꯔꯒꯅ ꯍꯦꯟꯅ ꯈ꯭ꯋꯥꯏꯗꯒꯤ ꯕꯦꯁ ꯇꯥꯒꯅꯦꯅ ꯉꯍꯥꯟꯋꯥꯏ ꯑꯩꯈꯣꯏꯅ ꯍꯦꯛꯑꯒ ꯆꯥꯈꯤꯕ ꯃꯌꯥꯝꯗꯣ ꯁꯨꯃꯥꯏꯅ ꯍꯧꯖꯤꯛ ꯑꯁꯨꯝ ꯀꯥꯟꯁꯤꯗ ꯆꯥꯔꯝꯕꯗꯤ ꯑꯁ ꯀꯌꯥꯝ ꯍꯥꯎꯅꯤ ꯌꯦꯡꯉꯨꯅꯦ ꯑꯩꯅ ꯑꯁꯨꯝ ꯗꯨꯀꯥꯟꯗ ꯆꯥꯁꯦꯅꯗꯤ ꯍꯥꯏꯕꯅꯦꯕ
ꯑꯗꯣ ꯀꯩꯅꯣ ꯇꯧꯕꯅꯦꯅꯦ ꯍꯥꯏꯕꯦ ꯍꯥꯏꯌꯦ ꯑꯗꯣ ꯀꯩꯅꯣ ꯇꯧꯕꯗꯨ ꯍꯥꯏꯗꯤ ꯎꯆꯦꯛꯅ ꯆꯥꯊꯣꯛ ꯑꯗꯨꯣ ꯀꯦꯔꯛ ꯀꯦꯔꯒ ꯍꯥꯏ ꯄꯨꯟꯅ ꯃꯨꯟꯕ ꯃꯥꯟꯅ ꯇꯕꯅꯤꯅ
ꯑꯗꯨꯕꯨꯗꯤ ꯁꯨꯝꯕ
ꯑꯗꯣ ꯍꯧꯖꯤꯛꯀꯤ ꯃꯇꯝ ꯍꯧꯖꯤꯛꯀꯤ ꯃꯇꯝꯁꯤꯗ ꯃꯨꯟꯕꯁꯤꯅ ꯍꯦꯂ
ꯎꯝ ꯍꯥꯎꯕꯅꯦ ꯍꯥꯎꯕꯅꯦ ꯑꯩꯁꯨ ꯑꯩꯁꯨ ꯉꯁꯥꯏ ꯆꯥꯏꯑ ꯑꯗꯨꯗꯣ ꯁꯨꯃꯥꯏ ꯇꯧꯕꯅꯦꯕ ꯑꯩꯈꯣꯏꯗꯤ ꯍꯤꯗꯥꯛꯁꯨ ꯑꯃꯠꯇ ꯀꯥꯞꯇꯦꯕꯀꯣ
ꯎꯝ
ꯍꯧꯖꯤꯛꯀꯥꯟꯒꯤ ꯍꯥꯏꯗꯤ ꯀ ꯃꯄꯥꯟ ꯁꯥꯔ ꯀꯦꯟꯗꯅꯕ ꯑꯗꯒꯤ ꯊꯨꯝꯅꯕ ꯃꯍꯥꯎ ꯂꯩꯅꯕ ꯍꯤꯗꯥꯛ ꯃꯈꯟ ꯃꯈꯟ ꯌꯥꯝ ꯂꯩꯕꯅꯦꯕꯀꯣ ꯑꯗꯨꯝꯕꯗꯣ ꯑꯝꯇ ꯍꯥꯞ ꯠꯇꯕꯅꯦ ꯑꯩꯈꯣꯏꯒꯤ ꯅꯦꯆꯔꯦꯜ ꯃꯁꯥꯒꯤ ꯀꯔꯤꯝꯇ ꯌꯥꯗꯦ ꯃꯁꯥꯒꯤ ꯃꯍꯥꯎꯗꯣ ꯑꯗꯨ ꯑꯁꯦꯡꯕ ꯃꯍꯥꯎꯗꯨꯅꯦ ꯑꯗꯨꯗꯣ
ꯑꯗꯨꯅꯤꯅꯦ ꯑꯐꯕ ꯆꯤꯟꯖꯥꯛ ꯍꯥꯏꯁꯦ
ꯍꯣꯏ ꯑꯗꯒꯤ ꯑꯇꯩ ꯍꯩ ꯔꯥ ꯑꯇꯩꯁꯨ ꯄꯥꯜꯂꯤꯌꯦ ꯆꯝꯄꯔꯥ ꯍꯩꯅꯧ ꯑꯗꯨꯁꯤꯡꯁꯤꯁꯨꯅꯦ ꯃꯨꯜꯂꯀꯥꯟꯗ ꯆꯥꯁꯦ ꯍꯥꯏꯩꯅꯧ ꯍꯥꯎ ꯃꯝꯃꯤꯌꯥ ꯑꯣꯏꯔꯤꯌꯦ ꯁꯪꯉꯀꯥꯟꯗꯁꯨꯅꯦ ꯆꯥꯔꯛ ꯆꯥꯕꯁꯦ ꯊꯨꯝꯕ ꯈꯪꯉꯕ ꯁꯪ ꯁꯪꯅ ꯆꯥꯕꯁꯦ ꯑꯗꯨꯒ ꯑꯁ ꯑꯁꯤꯟ ꯟꯕꯤꯕꯒ ꯌꯥꯎꯔꯤꯍꯦ ꯑꯁꯤꯟꯕꯤꯗꯣ ꯅꯪ ꯆꯥꯗꯤ ꯑꯁ ꯈꯪꯗ꯭ꯔ ꯆꯤꯡꯈꯠ ꯈꯤꯗꯤ ꯂꯣꯏꯅ ꯁꯤꯟꯈ꯭ꯔꯕꯖꯥꯠꯅꯦꯍꯦ ꯑꯗꯨꯝꯗꯤ
ꯑꯣ ꯆ ꯑꯗꯨꯗꯤ ꯑꯝꯇꯕꯨ ꯇꯦꯁꯄꯨ ꯇꯧꯅꯤꯡꯉꯤꯅꯦ ꯍꯥꯏꯗꯤ ꯁꯨꯃꯥꯏꯅ ꯁꯤꯜꯂꯦ ꯀꯥꯏꯅ ꯍꯥꯏꯕꯗꯨ ꯆꯦꯟꯗ ꯅꯠꯇꯕꯤꯗ ꯑꯦꯛꯁꯄꯤꯔꯤꯌꯦꯟꯁ ꯐꯪꯅꯤꯡꯉꯤꯅꯦ
ꯑꯦ ꯇꯧꯋꯣ ꯇꯧꯋꯣ ꯌꯥꯏꯌꯦꯦ ꯇꯧꯋꯣ ꯑꯩꯅꯦ ꯄꯤꯔꯛꯀꯦ ꯅꯪ ꯆꯥꯔ ꯈꯪꯉꯤ ꯑꯗꯨ ꯑꯗꯨꯒꯤ ꯍꯗꯧꯗꯨꯗꯤꯕꯀꯣ ꯑꯁ ꯃꯨꯜꯂꯐꯥꯎꯗ ꯐꯖꯅ ꯄꯄꯨꯡ ꯐꯥꯔ ꯃꯥꯒꯤ ꯍꯩꯖꯤꯡ ꯐꯥꯕ ꯃꯇꯝ ꯑꯃ ꯂꯩꯕꯀꯣ ꯑꯗꯨ ꯌꯎꯗ꯭ꯔꯤ ꯐꯥꯎ ꯃꯨꯜꯂꯁꯨ ꯟꯕꯤꯅꯦꯍꯦ ꯑꯗꯣ ꯃꯥꯁꯦ ꯈꯔꯗꯤ ꯊꯦꯡꯉꯦ ꯃꯤ ꯂꯣꯏꯅꯃꯛꯀꯤ ꯍꯥꯏꯅꯧ ꯂꯣꯏꯅꯈ꯭ꯔ ꯃꯇꯝꯗꯅꯦ ꯃꯥ ꯃꯊꯟ ꯄꯅꯦ ꯄꯥꯜꯍꯧꯗꯣꯏꯁꯦ
ꯑꯁ ꯑꯗꯨꯁꯨ ꯅꯨꯡꯉꯥꯏꯕ ꯑꯃꯉ ꯑꯦ ꯍꯥꯏꯗꯤ ꯂꯣꯏꯅ ꯃꯨꯟꯈ꯭ꯔꯀꯥꯟꯗ ꯂꯣꯏ ꯃꯨꯜꯂꯒ ꯆꯥꯕ ꯂꯣꯏꯅꯈ꯭ꯔꯀꯥꯟꯗ ꯐꯪꯗ꯭ꯔꯀꯥꯟꯗ ꯆꯥꯕꯗꯨꯁꯨ ꯍꯥꯎꯕꯅꯤꯅꯦ
ꯑꯗꯨ ꯆꯥꯔ ꯄꯥꯝꯃꯗꯤ ꯅꯪ ꯑꯩ ꯄꯤꯔꯛꯀꯦ ꯀꯦ ꯆꯥꯔ ꯁꯦꯝꯃꯒ ꯅꯪ ꯊꯥꯛꯑꯣ
ꯄꯥꯝꯃꯤꯅꯦ ꯑꯩꯗꯤ ꯑꯩꯈꯣꯏ ꯑꯀꯣꯏꯕꯁꯤꯡꯁꯦ ꯍꯩ ꯔꯥ ꯊꯥꯕ ꯌꯥꯝ ꯋꯥꯗꯕꯅꯦ ꯇꯧꯔꯤꯁꯦ ꯑꯗꯨꯅꯅꯦ ꯊꯥꯕ ꯋꯥꯠꯂꯕꯅꯤꯅ ꯇꯥꯕꯁꯨ ꯋꯥꯠꯂꯦ ꯆꯥꯕꯁꯨ ꯀꯌꯥ ꯐꯪꯗ꯭ꯔꯦ
ꯑꯗꯨꯒ ꯀꯩꯅꯣ ꯇꯧꯋꯦ ꯆꯝꯄ꯭ꯔꯥꯗꯣ ꯍꯟꯗꯛ ꯍꯟꯗꯛꯅ ꯑꯍꯥꯟꯕꯅꯦ ꯄꯥꯟꯕ ꯐꯖꯅ ꯄꯥꯜꯂꯦ ꯆꯝꯄ꯭ꯔꯥꯗꯣ ꯑꯗꯣ ꯃꯍꯥꯎ ꯑꯩꯈꯣꯏ ꯆꯥꯗ꯭ꯔꯤꯕꯅꯤꯅꯅꯦ ꯑꯝꯇ ꯈꯪꯗꯦꯕꯀꯣ ꯀꯃꯥꯏꯅ ꯇꯧꯕꯅꯣꯗꯣ ꯍꯌꯦꯡ ꯆꯥꯎꯔꯀꯥꯟꯗ ꯈꯪꯒꯅꯤ ꯁꯤ ꯄꯤꯛꯏꯕꯅꯤꯅ ꯍꯥꯏꯕ ꯉꯝꯗ꯭ꯔꯦ
ꯆꯝꯄ꯭ꯔꯗ
ꯍꯣꯏ ꯆꯝꯄꯔꯥꯁꯦ ꯑꯁ ꯇꯥꯡꯉꯤꯍꯦ ꯕꯖꯥꯔꯗꯗꯤ ꯆꯝꯄꯔꯥꯁꯦ ꯌꯥꯝ ꯇꯥꯡꯉꯦ ꯍꯤꯗꯥꯛ ꯀꯤꯁꯨ ꯁꯤꯖꯤꯟꯅꯕ ꯀꯥꯟꯅꯔꯛꯑꯦ
ꯑꯩꯅ ꯉꯍꯥꯟ ꯅꯣꯡꯃ ꯑꯃ ꯆꯝꯄ꯭ꯔꯥꯗꯣ ꯀꯦꯖꯤ ꯑꯃ ꯂꯧꯋꯦꯕ
ꯎꯝ
ꯑꯗꯨ ꯀꯦꯖꯤꯗ ꯆꯅꯤꯌꯥꯡꯈꯩ ꯄꯤꯌꯦ ꯑꯗꯨ ꯇꯥꯡꯕ ꯀꯧꯗꯔꯣ
ꯑꯦꯁ ꯇꯥꯡꯉꯤꯅꯦ ꯀꯩꯅꯣ ꯆꯝꯄ꯭ꯔꯥ ꯀꯦꯖꯤꯗ ꯆꯅꯤꯌꯥꯡꯈꯩ ꯄꯤꯕ ꯀꯥꯏꯁꯦ ꯅꯪꯁꯨ ꯌꯦꯡꯉꯣ ꯈꯜꯂꯒ
ꯍꯣꯏꯅꯦ ꯑꯥꯂꯨ ꯀꯦꯖꯤꯐꯧꯗ ꯌꯥꯡꯈꯩ ꯄꯤꯔ ꯇꯥꯏ ꯍꯥꯏꯕꯅꯤ ꯆꯝꯄ꯭ꯔꯥ ꯀꯤꯖꯤ ꯆꯅꯤꯌꯥꯡꯈꯩ ꯍꯥꯏꯗꯤ ꯇꯥꯡꯉꯦꯀꯣ ꯆꯨꯝꯃꯤꯅꯦꯦ
ꯑꯗ‌ꯣ ꯆꯝꯄ꯭ꯔꯥꯗꯁꯨ ꯃꯈꯟ ꯃꯈꯜ ꯂꯩꯗꯅ
ꯂꯩꯌꯦ ꯂꯩ ꯂꯩ ꯆꯝꯄ꯭ꯔꯥ ꯃꯈꯜ ꯌꯥꯝꯌꯥꯝ ꯂꯩꯑ‌ꯦ
ꯑꯗꯣ ꯆꯝꯄ꯭ꯔꯥ ꯃꯈꯜ ꯍꯥꯏꯔꯒꯅꯦ ꯑꯩꯈꯣꯏꯗ ꯄꯥꯜꯂꯝꯕ ꯆꯝꯄ꯭ꯔꯥꯗꯣ ꯈꯪꯕ ꯅꯠꯇ꯭ꯔꯣ ꯅꯪ ꯑꯣꯔꯦꯟꯖ ꯀꯣꯝꯂꯥ ꯃꯆꯨ ꯑꯣꯏꯕꯗꯣ ꯑꯁ ꯑꯗꯨ ꯑꯗꯨ ꯐꯖꯅ ꯍꯥꯎꯋ‌ꯦꯀꯣ ꯑꯗꯣ ꯁꯤꯈ꯭ꯔꯦ ꯍꯥꯏꯕ ꯄꯥꯝꯕꯤꯗꯣ
ꯑꯦ ꯀꯃꯥꯏꯅ ꯇꯧꯔ ꯁꯤꯍꯜꯂꯤꯕ ꯑꯗꯨꯗ
ꯃꯥꯏ ꯃꯈꯣꯡꯗꯣ ꯏꯁꯤꯡ ꯆꯪꯉꯤꯅꯦ ꯍꯥꯏꯕ꯭ꯔꯥ ꯀꯩꯅꯣ ꯀꯪꯉꯒ ꯁꯤꯈ꯭ꯔꯦ ꯅꯦ ꯑꯩꯗꯤꯅꯦ ꯄꯔ‌ꯣꯛ ꯄꯔ‌ꯣꯛ ꯍꯦꯛ ꯆꯥꯛꯄ ꯑꯗꯨꯛ ꯌꯥꯝ ꯍꯥꯎꯕ ꯆꯝꯄ꯭ꯔꯥꯗꯣ ꯑꯗꯒꯤ ꯌꯦꯡꯉꯨꯅꯦ ꯍꯩ ꯑꯃ ꯊꯥꯔꯒ ꯆꯥꯎꯈꯠꯂꯛꯄ ꯍꯥꯏꯁꯦ ꯆꯍꯤ ꯑꯅꯤ ꯑꯍꯨꯝꯗꯤ ꯆꯪꯉꯦ ꯍꯥꯏꯕ
ꯃꯥꯅꯦ ꯃꯥꯅꯦ ꯆꯪꯒꯅꯤ ꯆꯪꯕꯅꯤ ꯃꯇꯝ ꯈꯔ ꯑꯗꯨꯝ
ꯑꯗꯨꯗꯑꯩꯗꯤ ꯄꯥꯝꯃꯨꯕꯅ ꯀꯟꯕꯁꯨ ꯉꯝꯍꯧꯗꯦ ꯇꯔ‌ꯦ ꯈꯨꯠ ꯑꯗꯨꯝ ꯁꯨꯔ ꯈꯥꯡꯍꯧꯔꯦ ꯆꯥꯛ ꯃꯟꯗꯅ ꯎꯄ ꯎꯄꯥꯏꯗꯤ ꯂꯩꯇ꯭ꯔꯕ ꯑꯗꯣ ꯑꯩꯅ ꯍꯣꯏ ꯃꯣꯏꯒꯤ ꯄꯣꯠ ꯍꯥꯏꯗꯤ ꯃꯣꯏꯒꯤ ꯗꯨꯀꯥꯟꯗ ꯍꯥꯏꯗꯤ ꯃꯣꯏꯒꯤ ꯃꯅꯥ ꯃꯁꯤꯡꯒꯤ ꯀꯔꯤ ꯀꯔꯥꯒꯤ ꯑꯗꯨꯝ ꯍꯤꯗꯥꯛꯀꯨꯝꯕ ꯈꯣꯠꯄ ꯂꯩꯕꯁꯤꯡ ꯃꯤꯗꯁꯨ ꯇꯥꯟꯅꯕꯅꯦꯕ ꯀ‌ꯣ ꯃꯥꯖ‌ꯦ ꯀꯪꯕ ꯍꯧꯔꯛꯄꯒꯤꯗ
ꯑꯥ
ꯑꯁ ꯃꯥꯅ ꯑꯗꯨꯗꯤ ꯎꯝ ꯀꯟꯕ ꯉꯝꯃꯔꯣꯏ ꯍꯥꯏꯗꯤ ꯑꯗꯨꯃꯥꯏꯅ ꯆꯪꯈ꯭ꯔꯗꯤ ꯑꯗꯨꯝ ꯁꯤꯈ꯭ꯔꯅꯦꯅ ꯍꯥꯏꯔꯛꯑꯦ ꯃꯣꯏꯅꯁꯨ
ꯑꯣ
ꯑꯗꯨꯝ ꯀꯟꯕ ꯉꯝꯗꯅ ꯁꯤꯈ꯭ꯔꯦ ꯑꯁ ꯅꯨꯡꯗꯤ ꯌꯥꯝ ꯅꯨꯡꯉꯥꯏꯇꯦ ꯑꯗꯒꯤ ꯃꯥꯒꯤ ꯄꯥꯟꯕ ꯖꯒꯥꯗꯨꯁꯨ ꯃꯐꯝ ꯌꯥꯝ ꯆꯥꯕꯅꯦꯕ ꯗꯨꯗꯨꯗ ꯑꯁ ꯈꯪꯗꯦ ꯄꯥꯝꯃꯨꯏ ꯌꯥꯝꯅ ꯄꯥꯜꯂꯤ ꯃꯥꯁ‌ꯦ ꯑꯇꯩ ꯆꯝꯄ꯭ꯔꯒ ꯃꯥꯅꯗꯦ
ꯎꯝ
ꯍꯥꯏꯗꯤ ꯈꯨꯄꯥꯟꯗꯣ ꯌꯥꯝ ꯃꯔꯥꯡ ꯀꯥꯏꯅ ꯄꯥꯜꯂꯦꯕ ꯄꯥꯝꯕꯤ ꯃꯥꯁ ꯃꯆꯥꯝꯗ ꯍꯦꯛꯇ ꯇꯦꯛꯊꯈꯩ ꯄꯥꯜꯂꯦꯕ ꯑꯗꯣ ꯍꯟꯗꯛ ꯆꯥ ꯈꯔ ꯂꯧꯒꯦꯅ ꯍꯥꯏꯅꯕꯅꯦ ꯑꯗꯨꯒꯤ ꯑꯃꯨꯛ
ꯍꯣꯏꯅ ꯁꯤꯈ꯭ꯔꯃꯤꯅ ꯑꯅꯧꯕ ꯑꯃꯨꯛ ꯊꯥꯖꯤꯟꯕꯤ ꯇꯥꯃꯤꯅꯤ ꯅꯠꯇ꯭ꯔꯥ
ꯍꯣꯏ ꯍꯡ ꯑꯗꯨꯗꯣ ꯊꯥꯔꯦ ꯈꯜ ꯍꯧꯖꯤꯛꯄꯨꯗꯤ ꯊꯥꯗ꯭ꯔꯤꯕ ꯄꯨꯕꯤꯔꯛꯕꯨꯗꯤ ꯍꯥꯏꯈ꯭ꯔꯦꯕꯀꯣ
ꯎꯝ
ꯑꯗꯨ ꯌꯦꯡꯉꯨꯅꯦ ꯑꯗꯨ ꯊꯥꯔꯦꯅ ꯈꯜꯂꯁꯨ ꯆꯍꯤ ꯑꯅꯤ ꯑꯍꯨꯝꯗꯤ ꯑꯃꯨꯛ ꯆꯪꯗꯣꯏꯅꯦꯕ ꯑꯗꯨꯒꯤ ꯏꯉꯣ ꯑꯁ ꯆꯪ ꯑꯗꯨ ꯑꯗꯨ ꯆꯪꯅꯉꯥꯏꯇꯥꯥꯕꯅꯤ ꯄꯥꯝꯖꯔꯗꯤ ꯅꯠꯇ꯭ꯔꯥ
ꯃꯥꯅꯦ ꯃꯥꯅꯦ ꯑꯗꯣ ꯀꯩꯅꯣ ꯇꯧꯕ ꯎ ꯑꯗꯨꯗꯣ ꯊꯥꯖꯟꯕꯤꯔꯣ ꯅꯧꯅ ꯑꯗꯨꯗꯨꯒ ꯑꯅꯧꯕ ꯀꯩꯅꯣ ꯇꯧꯈꯣꯠꯅꯕ
ꯑꯩꯅ ꯄꯥꯝꯕꯤ ꯑꯍꯨꯝꯒꯨꯝꯕ ꯄꯣꯔꯛꯑꯣꯅ ꯍꯥꯏꯈꯤꯕꯅꯦꯕ
ꯍꯧꯖꯤꯛ ꯑꯩꯉꯣꯟ ꯄꯥꯂꯤꯦ ꯆꯝꯕꯔꯥꯖꯤꯗꯤꯅꯦ ꯀꯩꯅꯣ ꯇꯧꯋꯦ ꯑꯁ ꯑꯊꯦꯡꯕꯅꯦ ꯑꯩꯁꯤꯅ ꯑꯊꯦꯡ ꯃꯤ ꯉꯥꯛꯇꯣꯏ ꯇꯧ ꯆꯝꯄ꯭ꯔꯥꯗꯣ ꯅꯤꯡꯊꯝꯊꯥꯗꯣ ꯅꯤꯡꯊꯝꯊꯥꯗ ꯑꯃ ꯆꯥꯕꯗꯨ ꯈꯛ ꯅꯠꯇ꯭ꯔꯥ ꯍꯥꯏꯗꯤ ꯃꯀꯨꯒꯗꯣ ꯗꯥꯏꯔꯦꯛꯒꯄꯥꯟꯗꯒꯤ ꯑꯣꯔꯦꯟꯖ ꯃꯨ ꯁꯟꯖꯜꯂꯒ ꯃꯁꯨꯡꯒ ꯌꯥꯝ ꯆꯥꯎꯕꯤꯗꯣ ꯑꯗꯨꯒꯨꯝꯕ ꯥꯠ ꯇꯥꯅꯦꯕ
ꯑꯣ ꯑꯣ ꯑꯗꯣ ꯑꯩꯈꯣꯏꯒꯤꯗꯨꯅ ꯑꯃꯨꯛ ꯍꯥꯏꯗꯤ ꯃꯥꯒꯤ ꯃꯇꯝ ꯃꯇꯝꯗ ꯍꯥꯏꯗꯤ ꯃꯥꯒꯤ ꯔꯥꯏꯠ ꯇꯥꯏꯝꯗ ꯆꯥꯕꯗꯨꯅꯦꯕ
ꯍꯣꯏ ꯍꯣꯏ ꯑꯗꯨꯅꯦ ꯑꯗꯨꯅꯦ ꯄꯥꯝꯃꯤꯁꯦ
ꯑꯗꯣ ꯍꯣꯏꯅꯦ ꯃꯈꯜ ꯃꯈꯜ ꯊꯥꯖꯟꯕꯁꯨ ꯀꯥꯟꯅꯩꯅꯦ ꯑꯊꯦꯡꯕꯤꯗꯨꯁꯨ ꯑꯗꯨꯝ ꯊꯦꯡꯅ ꯆꯥꯗꯣꯔꯤꯕꯅꯤꯅꯦ ꯆꯥꯕꯩ ꯆꯥꯕꯨꯗꯤ ꯑꯩꯈꯣꯏꯅ ꯑꯗꯨꯝ ꯆꯥꯗꯧ ꯂꯩꯔ ꯄꯣꯠꯅꯤꯅꯦ ꯑꯗꯣ ꯍꯣꯏ ꯄꯣꯔꯛꯄ ꯀꯥꯟꯗ ꯄꯤꯔꯛꯀꯦ
ꯑꯩ
ꯑꯗꯨꯒ ꯑꯩꯅ ꯅꯪꯉꯣꯟꯗꯩ ꯄꯥꯝꯃꯤꯁꯦ ꯅꯪꯒꯤ ꯍꯧꯖꯤꯛꯀꯤ ꯍꯩꯅꯧ ꯌꯥꯝ ꯑꯊꯦꯡꯕꯤ ꯑꯃ ꯂꯩ ꯌꯥꯎꯋꯦ ꯍꯥꯏꯕꯗꯣ ꯑꯥ ꯑꯗꯨꯒꯤ ꯆꯔꯗꯨꯁꯨ ꯄꯥꯝꯃꯦ ꯑꯗꯨꯒꯤ ꯁꯥꯔꯗꯨꯣ ꯅꯪ ꯁꯦꯝꯦꯃꯣꯝꯗ
ꯍꯣꯏ ꯁꯦꯝꯒꯦ ꯁꯦꯝꯒꯦ ꯑꯗꯨꯒ ꯑꯩ ꯍꯥꯏꯅꯧꯗ꯭ꯔꯤꯅꯦ ꯄꯤꯔꯛꯀꯦꯕꯀꯣ ꯑꯗꯨꯒ ꯆꯥ ꯂꯣꯏꯕꯒꯤ ꯃꯔꯗ ꯑꯗꯨꯗꯣ ꯐꯖꯅ ꯊꯝꯖꯜꯂꯣ ꯑꯗꯨꯒꯅꯦ ꯑꯗꯨꯗꯒꯤꯁꯨ ꯑꯗꯨꯝ ꯁꯦꯝꯕ ꯌꯥꯕꯅꯦ ꯅꯣꯏꯅꯁꯨ ꯑꯩꯅꯁꯨ ꯁꯦꯝꯃꯛꯀꯦ
ꯑꯪꯒꯨꯔꯗꯣ ꯀꯥꯎ ꯌꯥꯗꯦꯀꯣ ꯌꯥꯝ ꯍꯥꯎꯃꯟꯗꯅ ꯑꯩ ꯀꯥꯎ ꯉꯝꯗꯗꯅ
ꯍꯣꯏꯥꯎ ꯀꯥꯎꯔꯣꯏ ꯀꯥꯎꯔꯣꯏ ꯑꯩ ꯑꯗꯨꯝ ꯇꯧꯔꯛ ꯀ ꯌꯥꯅꯤ ꯑꯗꯨꯒ ꯑꯇꯩ ꯍꯩ ꯔꯥ ꯑꯇꯩ ꯀꯩꯀꯩ ꯄꯥꯜꯂꯤꯒꯦ ꯅꯣꯏꯒꯤꯗ
ꯑꯩꯈꯣꯏꯒꯤꯗ ꯍꯧꯖꯤꯛ ꯄꯥꯜꯂꯤꯁꯦ ꯑꯩꯈꯣꯏꯒꯤꯗ ꯍꯩꯅꯧ ꯃꯈꯜ ꯑꯍꯨꯝꯗꯤ ꯄꯥꯜꯂꯦꯕꯀꯣ ꯑꯗꯣ ꯍꯩꯅꯧ ꯑꯃꯗꯤ ꯍꯧꯖꯤꯛ ꯑꯗꯨꯝ ꯏꯉꯥ ꯏꯉꯟ ꯍꯥꯏꯇꯥꯔꯦꯅꯦ ꯑꯗꯨꯗ ꯆꯥꯅꯕ ꯑꯩꯈꯣꯏ ꯨꯝ ꯃꯩꯇꯩꯂꯣꯟꯗ ꯒ ꯍꯥꯏꯅ ꯍꯥꯏꯔꯗꯤ ꯍꯩꯖꯥꯎꯒ ꯍꯥꯏꯅꯕꯗꯣ ꯍꯩ ꯆꯎ ꯑꯗꯨꯒꯤ ꯍꯩꯗꯨꯗꯤ ꯍꯧꯖꯤꯛꯁꯦ ꯆꯥꯕ ꯂꯣꯏꯁꯜꯂꯛꯑꯦꯕ ꯑꯖꯤꯕꯊꯟꯇ ꯆ ꯆꯜꯂꯒ ꯑꯗꯨꯝ ꯆꯔ ꯂꯣꯏꯊꯣꯛꯔꯤꯕ
ꯑꯗꯨꯒꯤ ꯍꯩꯖꯥꯎꯗꯣ ꯑꯗꯨ ꯍꯩꯖꯥꯎꯗꯣ ꯍꯧꯖꯤꯛ ꯀꯥꯟꯗꯤ ꯀꯩ ꯍꯥꯏꯅꯤ ꯆꯍꯤ ꯍꯟꯗꯛ ꯆꯍꯤꯗ ꯊꯥꯔꯦꯅ ꯈꯜꯂꯁꯦꯕꯀꯣ ꯑꯗꯣ ꯃꯊꯪ ꯆꯍꯤ ꯑꯣꯜꯂꯛꯄꯗꯣ ꯑꯗꯨꯗ ꯑꯗꯨꯝ ꯄꯥꯜꯂꯤꯅꯦ ꯍꯧꯖꯤꯛꯀꯥꯟꯗꯤ
ꯑꯗꯨꯅꯦ ꯑꯩꯁꯨ ꯉꯛꯏꯁꯦ ꯑꯩꯈꯣꯏꯒꯤꯁꯨ ꯄꯥꯜꯂꯤꯁꯦ ꯑꯩꯈꯣꯏꯒꯤ ꯄꯥꯝꯕꯤ ꯑꯆꯧꯕ ꯑꯩꯈꯣꯏ ꯄꯣꯏꯅ ꯊꯥꯔꯝꯕ ꯑꯃ ꯂꯩꯕꯗꯣ ꯅꯪ ꯈꯪꯍꯧꯋꯤꯗꯅ
ꯑꯥꯎ ꯀꯥꯎ ꯈꯪꯉꯧꯋꯦ ꯈꯪꯍꯧꯋꯦ
ꯑꯗꯨꯗꯣ ꯌꯥꯟꯊꯈ꯭ꯔꯦꯗꯅ ꯀꯨꯏꯔꯦ ꯆꯍꯤ ꯑꯅꯤ ꯑꯍꯨꯝ ꯐꯥꯔꯝꯃꯅꯤ ꯌꯥꯟꯊꯈꯤꯕꯗꯣ ꯑꯗꯨꯒꯤ ꯃꯇꯨꯡꯗ ꯆꯥꯅ ꯊꯥꯕꯅꯦꯕ ꯍꯧꯖꯤꯛꯀꯤ ꯍꯩꯖꯥꯎꯁꯦ ꯃꯥꯒꯤ ꯥꯛ ꯅꯥꯀꯟꯗꯨꯗ ꯍꯥꯏꯇꯥꯔꯦ ꯑꯗꯨꯒꯅꯦ ꯆꯍꯤ ꯑꯃ ꯅꯠꯇ꯭ꯔꯒ ꯑꯅꯤ ꯑꯗꯨꯋꯥꯏꯗꯩ ꯑꯗꯨꯝ ꯄꯥꯟꯕ ꯍꯧꯔꯦꯃꯦ ꯍꯥꯏꯗꯤ ꯑꯩꯈꯣꯏꯅ ꯈꯉꯄ ꯗꯗꯗꯤ ꯑꯗꯨꯃꯥꯏꯅꯗꯤ ꯄꯥꯟꯅꯗꯕꯅꯦꯕ ꯑꯗꯨꯒꯨꯝꯕ ꯍꯆꯥꯎꯗꯤ ꯀꯨꯏꯅ ꯃꯇꯝꯁꯦ ꯆꯪꯕꯅꯦꯕ ꯑꯗꯣ ꯍꯧꯖꯤꯛꯇꯤ ꯄꯥꯜꯂꯦ ꯍꯥꯏꯕ
ꯑꯗꯨꯅꯦ ꯉꯛꯏꯁꯦ ꯉꯛꯇ꯭ꯔꯣ
ꯉꯥꯛꯑ ꯅ ꯋꯦꯗꯔꯁꯤꯅꯔ ꯀꯩꯅꯣ ꯈꯪꯗꯦ ꯄꯥꯜꯂꯦꯕꯃꯤ ꯅꯪꯕꯨꯣ
ꯑꯗꯨꯗꯨꯅꯦ
ꯑꯁ ꯑꯗꯣ ꯑꯃꯔꯣꯝꯗꯕꯨꯗꯤ ꯅꯨꯡꯉꯥꯏꯌꯦ ꯍꯣꯏ ꯑꯗꯨꯁꯨ ꯍꯥꯎꯋꯦ
ꯎꯝ
ꯑꯗꯨꯒ ꯍꯧꯖꯤꯛ ꯑꯃ ꯄꯥꯜꯂꯤꯁꯤꯅ ꯍꯟꯗꯛ ꯆꯍꯤꯗ ꯍꯟꯗꯛ ꯆꯍꯤꯅ ꯑꯍꯥꯟꯕ ꯄꯥꯟꯕꯅꯦꯕ ꯑꯗꯣ ꯍꯧꯖꯤꯛꯀꯤ ꯍꯩꯖꯥꯎ ꯑꯗꯨꯒꯨꯝꯕꯗꯤ ꯅꯠ ꯠꯇꯦ ꯃꯥꯁꯦ ꯀꯔꯝꯕ ꯚꯦꯔꯥꯏꯇꯤ ꯑꯣꯏꯗꯣꯏꯅꯣ ꯈꯪꯗꯦ ꯍꯧꯖꯤꯛ ꯐꯥꯎꯗꯗꯤ ꯁꯪꯇꯦꯛ ꯁꯪꯉ ꯂꯩꯌꯦꯕꯀꯣ ꯃꯥꯁꯦ ꯑꯊꯦꯡꯒꯤ ꯑꯣꯏꯗꯧ ꯃꯥꯜꯂꯦꯕꯩꯅ
ꯇꯦꯁ ꯀꯦꯒꯨꯝꯃꯒꯤ ꯌꯣꯖꯂ ꯍꯥꯏ ꯍꯥꯏꯗꯤ ꯃꯄꯥꯟ ꯂꯝꯗꯒꯤ ꯍꯩꯅꯧ ꯄꯨꯁꯜꯂꯛꯄꯗꯣ
ꯑꯩꯈꯣꯏꯅ ꯀꯩꯅ ꯑꯗꯨꯒꯨꯝꯕ ꯑꯣꯏꯔꯝꯗꯧ ꯃꯥꯜꯂꯦ ꯕꯖꯥꯔꯗꯩ ꯀꯔ ꯑꯩꯈꯣꯏꯅ ꯑꯗꯨꯝ ꯂꯩꯔ ꯆꯥꯏꯗꯅ
ꯍ
ꯑꯗꯨꯒꯨꯝꯕꯗꯨꯗꯒꯤ ꯑꯗꯨꯝ ꯍꯨꯟꯗꯣꯛꯄꯗ ꯍꯧꯔꯛꯑꯒ ꯆꯥꯔꯗꯣ ꯊꯥꯈꯤꯕꯕ꯭ꯔꯥ ꯈꯪꯗꯦꯕ ꯃꯈꯜꯁꯦ ꯑꯩꯗꯤ ꯑꯩꯈꯣꯏ ꯃ ꯊꯥꯕꯅꯤꯅ ꯈꯪꯍꯧꯗ꯭ꯔꯦꯕ ꯃꯥꯒꯤ ꯚꯦꯔꯥꯏꯇꯤꯗꯣ
ꯎꯝ
ꯑꯗꯨꯅ ꯍꯟꯗꯛꯅ ꯑꯍꯥꯟꯕꯅꯦ ꯄꯥꯜꯂꯤꯁꯦ ꯎꯃꯨꯜꯗ ꯀꯥꯟꯗ ꯈꯪꯗꯕ ꯃꯉꯥꯏꯔꯦ ꯍꯧꯖꯤꯛꯐꯥꯎꯗꯤ ꯁꯨꯝ ꯃꯨꯟꯅ ꯍꯦꯛ ꯃꯨꯟꯗ꯭ꯔꯤ ꯄ꯭ꯔꯥꯉ ꯃꯁꯥꯗ ꯀꯈꯤ ꯈꯤꯇꯪ ꯍꯦꯟꯒꯠ ꯑꯉꯥꯡ ꯃꯆꯥ ꯍꯩꯅꯧ ꯑꯉꯥꯡ ꯃꯆꯥ ꯑꯗꯒꯤꯠ ꯈꯤꯇꯪ ꯍꯦꯟꯒꯠꯂꯛꯄꯗꯒꯤ ꯉꯥꯏ
ꯎꯝ ꯑ
ꯍꯧꯖꯤꯛ ꯍꯥꯏꯗꯤ ꯑꯃꯅꯦ ꯍꯩꯖꯥꯎꯗꯨꯗꯤ ꯃꯨꯜꯂꯕꯅꯦꯕ ꯑꯗꯣ ꯃꯥꯗꯤ ꯑꯉꯥꯡ ꯃꯆꯥ ꯑꯩ ꯇꯥꯏꯞꯇ ꯇꯧꯔ ꯂꯩ꯭ꯔꯣ
ꯍꯣꯏ ꯍꯣꯏ ꯍꯣꯏ ꯑꯗꯨꯅꯦ
ꯑꯗꯨꯗꯤ ꯑꯊꯦꯡꯕꯤ ꯑꯣꯏꯔꯣꯏꯗ꯭ꯔꯥ
ꯑꯥ ꯑꯗꯨ ꯊꯥꯕꯗꯣ ꯑꯗꯨꯝ ꯊꯥꯖꯤꯜꯂꯣꯕꯀꯣ ꯑꯗꯣ ꯑꯩꯈꯣꯏ ꯌꯨꯝꯗ ꯆꯥꯟꯅꯗꯧꯅꯤꯅ ꯍꯥꯏꯗꯤ ꯐꯔꯇꯤꯂꯥꯏꯖꯔꯒꯤ ꯄꯣꯠ ꯆꯩ ꯍꯔꯅꯨꯡꯗ ꯑꯝꯇ ꯍꯥꯞꯄꯅꯨꯗ ꯑꯩꯈꯣꯏ ꯌꯨꯝꯗ ꯆꯥꯖꯗꯧꯅꯤꯅ
ꯍꯥꯞꯇꯦꯗ ꯍꯥꯏꯅꯧꯗꯕꯨ ꯀꯔꯤ ꯍꯥꯔ ꯍꯥꯞꯇꯣꯏꯅꯣ
ꯍꯧꯖꯤꯛꯀꯥꯟꯗꯤꯅꯦꯁ ꯌꯥꯝ ꯍꯥꯞꯅꯕꯅꯦꯍ ꯊꯨꯅ ꯃꯨꯟꯕꯤ ꯈꯣꯠꯄꯤ ꯀꯥꯏꯅ ꯍꯤꯟꯖꯥꯛꯁꯦ ꯑꯗꯣ ꯑꯩꯈꯣꯏ ꯈꯪꯗꯕꯅꯤꯅ ꯆꯥꯁꯜꯂꯕꯅꯤꯅ ꯍꯛꯆꯥꯡꯗ ꯌꯥꯝ ꯁꯣꯛꯍꯜꯂꯤꯗꯅ
ꯑꯗꯨꯗꯨꯅ ꯃꯣꯏꯅ ꯀꯔꯕꯥꯔ ꯇꯧꯕꯒꯤ ꯌꯣꯟꯕꯒꯤ ꯊꯨꯅ ꯇꯧꯕ ꯈꯣꯠꯄ ꯇꯧꯕꯅꯤꯗꯅ ꯑꯗꯣ ꯑꯩꯈꯣꯏꯒꯤꯗꯤ ꯌꯨꯝꯗ ꯄꯥꯟꯕ ꯍꯥꯏꯁꯤꯗꯤ ꯃꯨꯜꯂꯞ ꯃꯨꯜꯂꯛꯄ ꯉꯥꯏ ꯆꯥꯗꯣꯏꯔꯤꯕꯅꯦ ꯀꯅꯥꯝꯇꯅꯁꯨ ꯍꯦꯛꯄꯤꯗꯧꯁꯨ ꯅꯠꯇꯦ ꯑꯩꯈꯣꯏ ꯅꯠꯇꯅ
ꯍꯣꯏ ꯍꯣꯏ ꯃꯥꯅꯦ ꯕꯖꯥꯔꯗ ꯌꯕ ꯍꯩ ꯔꯥꯁꯤꯡꯁꯦ ꯑꯗꯨꯃꯥꯏꯅ ꯇꯧꯒꯅꯦꯕ ꯍꯛꯆꯥꯡꯗ ꯆꯥꯕꯗ ꯈꯤꯇꯪ ꯁꯣꯛꯏꯗ ꯅꯨꯡꯉꯥꯏꯇꯦꯗꯅ
ꯍꯣꯏ ꯍꯣꯏ ꯆꯤꯟꯖꯥꯛꯁꯤꯁꯨ ꯌꯥꯝ ꯆꯦꯛꯁꯤꯟꯕ ꯃꯊꯧꯅꯤ ꯀꯣ ꯍꯥꯏꯗꯤ ꯃꯇꯝꯁꯦ ꯌꯥꯝ ꯐꯠ ꯇꯕ ꯑꯣꯏꯔꯦꯕ ꯈꯨꯗꯤꯡꯃꯛꯇꯅꯤ ꯆꯤꯟꯖꯥꯛꯇ ꯑꯣꯏꯁꯨ ꯏꯟꯖꯥꯡ ꯅꯥꯄꯤ ꯑꯗꯨꯒ ꯃꯅꯥ ꯃꯁꯤꯡ ꯍꯩ ꯔꯥ ꯑꯣꯏꯁꯨ ꯀꯦꯃꯤꯀꯦꯜ ꯀꯨꯏꯅ ꯊꯝꯕ ꯌꯥꯅꯕ ꯇꯣꯠꯂꯤꯕ ꯃꯌꯥꯝꯁꯦ
ꯎꯝ